ꯍꯜꯂꯣ ꯍꯥꯎ
ꯇꯥꯏꯌꯦ ꯇꯥꯏꯌꯦ ꯃꯌꯦꯛ ꯁꯦꯡꯅ ꯇꯥꯕ꯭ꯔꯥ
ꯇꯥꯏꯌꯦ ꯃꯌꯦꯛ ꯁꯦꯡꯅ
ꯑꯣ ꯑꯩ ꯁꯨꯝ ꯍꯤꯄꯝꯃꯤꯌꯦ
ꯆꯥꯛ ꯆꯥꯗꯣꯏꯔꯣ
ꯆꯥꯛ ꯆꯥꯗ꯭ꯔꯤ ꯆꯥꯛ ꯊꯣꯡꯈ꯭ꯔꯦ ꯏꯅꯥꯎꯄꯤꯅ ꯑꯩꯅ ꯁꯨꯝ ꯍꯤꯞꯄꯝꯃꯤꯕ
ꯎꯝ ꯑꯩꯈꯣꯏ ꯌꯦꯟꯊꯣꯡꯉꯤ ꯆꯥꯁꯤ ꯂꯥꯎꯗꯅ
ꯑꯗꯨꯅ ꯐꯔꯗ꯭ꯔꯥ
ꯎꯝ
ꯑꯗꯨꯅ ꯐꯔꯅꯤ ꯏꯟꯖꯥꯡ ꯍꯥꯎꯕꯗꯨꯗ ꯆꯠꯄꯅ ꯐꯔꯦ
ꯎꯡ ꯆꯥꯁꯤ ꯂꯥꯎꯑꯣ
ꯎꯝ ꯂꯥꯛꯀꯦ ꯂꯥꯛꯀꯦ ꯌꯦꯟꯗꯨꯅ ꯀꯅꯥꯅ ꯊꯣꯡꯉꯤꯅꯣ
ꯅꯪ ꯀꯩꯗꯧꯔꯝꯃꯤꯅꯣ
ꯑꯩꯔꯣ
ꯑꯡ
ꯍꯤꯞꯄꯤ ꯍꯥꯏꯕ
ꯀꯩꯅꯣ ꯆꯥꯛꯀ ꯇꯣꯛꯑꯕꯣ ꯅꯪꯅ ꯍꯤꯞꯄꯤꯗꯨꯕꯣ
ꯇꯣꯛꯇ꯭ꯔꯤꯗ ꯀꯥꯏꯗꯩꯅꯣ ꯆꯥꯛ ꯂꯣꯏꯕ ꯉꯥꯏꯔꯤꯅꯤ ꯀꯩꯅꯣ
ꯑꯦ ꯅꯪꯅ ꯊꯣꯡꯉꯝꯗꯣꯏꯒ ꯃꯥꯜꯂꯒ ꯑꯩꯗꯤ
ꯑꯩ ꯊꯣꯡꯗꯤꯌꯦ ꯑꯩ ꯁꯨꯇꯤ ꯊꯥꯔꯤꯌꯦ
ꯑꯦ ꯑꯣ ꯑꯥꯢ ꯑꯟꯗꯦꯗ ꯑꯩ ꯈꯪꯉꯦ ꯑꯩ ꯈꯪꯉꯦ ꯅꯠꯇ꯭ꯔꯗꯤ ꯑꯩꯈꯣꯏꯒꯨꯝꯕ ꯆꯥꯎꯔꯕꯁꯤꯗꯤ ꯑꯗꯨꯝ ꯊꯣꯡꯍꯟꯕꯅꯦꯕ
ꯊꯣꯡꯉꯦ ꯊꯣꯡꯉꯦ ꯊꯣꯡꯒꯜꯂꯤ ꯊꯣꯡꯒꯜꯂꯤ
ꯑꯩꯗꯤ ꯑꯗꯨꯃꯥꯏꯅ ꯁꯨꯇꯤ ꯊꯥꯕꯁꯤꯅꯤꯁꯦ ꯅꯨꯡꯉꯥꯏꯖꯩꯁꯦ
ꯎꯝ ꯅꯨꯡꯉꯥꯏꯕꯅꯦ ꯑꯃꯔꯣꯝꯗꯗꯤ ꯅꯨꯡꯉꯥꯏꯕ
ꯑꯩꯗꯤ ꯑꯗꯨꯝ ꯅꯨꯡꯉꯥꯏꯖꯩ ꯑꯩꯗꯤ ꯑꯗꯨ ꯑꯗꯨꯝ ꯅꯨꯡꯉꯥꯏꯖꯩ ꯑꯩꯗꯤ ꯑꯗꯨꯒꯤ ꯃꯇꯥꯡꯗ ꯀꯩꯝꯇ ꯍꯥꯏꯅꯤꯡꯗꯦ
ꯏꯁ ꯑꯩꯁꯨ ꯑꯗꯨꯝ ꯅꯨꯡꯉꯥꯏꯖꯩ ꯀꯥꯏꯅ
ꯃꯥꯅꯦ ꯍꯥꯏꯗꯤ ꯃꯤꯅꯒ ꯁꯨꯃꯥꯏꯅ ꯍꯥꯏꯅꯕꯗꯣ ꯍꯥꯏꯗꯤ ꯑꯗꯨꯝ ꯑꯗꯨ ꯇꯧꯕꯗꯣ ꯌꯥꯅꯤꯡꯗꯦ ꯈꯣꯠꯇꯦ ꯀ ꯍꯥꯏꯅꯩꯗꯅ ꯑꯩꯗꯤ ꯑꯗꯨꯝ ꯌꯥꯖꯅꯤꯡꯉꯦ ꯑꯩꯅ ꯇꯧꯕꯤꯌꯣ ꯍꯥꯏꯕ
ꯎꯝ ꯑꯩꯗꯤ ꯑꯗꯨꯝ ꯌꯥꯖꯅꯤꯡꯉꯦ ꯑꯩꯗꯤ ꯄꯥꯝꯖꯩꯑꯕ ꯚꯦꯀꯦꯁꯟꯖꯦ
ꯄꯥꯝꯖꯩꯌꯦ ꯌꯥꯝꯅ ꯅꯨꯡꯉꯥꯏ ꯅꯠꯇ꯭ꯔꯗꯤ ꯀꯅꯥꯅ ꯄꯣꯊꯥ ꯐꯪꯗꯣꯔꯤꯒꯦ ꯅꯨꯡꯗꯥꯡ ꯋꯥꯏꯔꯝ ꯈꯨꯗꯤꯡꯒꯤ ꯊꯕꯛ ꯀꯌꯥꯝ ꯆꯤꯜꯂꯤ ꯈꯪꯕ꯭ꯔꯥ
ꯑꯗꯨꯅꯦ ꯍꯥꯏꯁꯦ ꯃꯅꯦ ꯆꯨꯝꯃꯤꯅꯦ ꯁꯨꯒꯃꯥꯏꯅ ꯈꯔ ꯈꯔ ꯄꯤꯗ꯭ꯔꯗꯤ ꯌꯥꯄꯣꯟꯇꯦ ꯅꯠꯇ꯭ꯔꯥ
ꯃꯥꯅꯦ ꯁꯦ ꯊꯥꯏꯅꯩ ꯑꯍꯟꯈꯩꯗꯨ ꯁꯤꯡꯈ꯭ꯔ ꯄꯣꯠꯅꯤ
ꯃꯥꯅꯦ ꯃꯥꯅꯦ ꯀꯩ ꯏꯟꯁꯥꯡ ꯊꯣꯡꯗꯣꯏꯔꯕ
ꯌꯦꯟ ꯌꯦꯟ ꯀꯟꯅ ꯊꯣꯡꯉꯤꯌꯦ ꯌꯦꯟ ꯉꯧꯔꯤꯌꯦ ꯌꯦꯟꯁꯤꯁꯨ ꯑꯩꯅ ꯉꯧꯔꯤꯅꯦ ꯑꯧ
ꯁꯦ
ꯑꯥꯗ ꯑꯁꯣꯝꯗ ꯂꯩꯔꯤꯀꯥꯟꯗꯗꯤ ꯊꯣꯡꯗꯦꯗꯅ ꯁꯤꯗꯗꯤ ꯑꯩꯅꯅꯦ ꯍꯦꯛꯇ ꯄꯥꯏꯈꯥꯏꯔꯤꯁꯦ
ꯎꯝ ꯍꯥꯎꯅ ꯊꯣꯡꯉꯣ ꯍꯥꯎꯅ
ꯑꯩꯅ ꯊꯣꯡꯕ ꯉꯥꯛꯇꯅꯤ ꯃꯣꯏꯅ ꯍꯥꯎꯋꯦꯅ ꯍꯥꯏꯖꯦ
ꯊꯣꯡꯉ ꯊꯣꯡꯉꯀꯥꯟꯗ ꯍꯩꯔꯛꯄꯅꯤꯗ ꯍꯩꯕꯕꯨꯗꯤ
ꯅꯍꯥꯟꯁꯨ ꯌꯨꯝꯗꯅꯦꯀꯣ
ꯎꯝ
ꯃꯔꯣꯏ ꯕꯣꯔꯤ ꯊꯣꯡꯉꯦꯕ ꯑꯩꯅ ꯑꯗꯨꯁꯨ ꯐꯣꯟ ꯗꯩꯩ ꯌꯦꯡꯉꯒ ꯐꯖꯅ ꯇꯥꯔꯕ
ꯎꯝ
ꯑꯗꯨꯗ ꯑꯩꯈꯣꯏ ꯕꯥꯅ ꯑꯗꯨꯗꯩ ꯅꯣꯡꯉꯥꯜꯂꯒꯁꯨ ꯑꯃꯨꯛ ꯄꯣꯔꯣꯝ ꯑꯃꯨꯛ ꯂꯩꯔ ꯂꯥꯛꯑꯦ ꯈꯥꯡꯗꯣ ꯑꯅꯧꯕ ꯑꯃ ꯂꯩꯕ ꯈꯥꯡ ꯑꯅꯧꯕ ꯂꯩꯕꯒꯤ ꯊꯣꯡ ꯇꯧꯗꯧꯔꯤꯕꯅꯦꯅ ꯍꯦꯛꯇ ꯇꯧꯔꯒꯅꯦ ꯑꯩꯖꯨ ꯊꯣꯡꯍꯟꯕꯅꯦꯕ ꯑꯗꯨ ꯉꯔꯥꯡ ꯅꯍꯥꯟꯖꯨ ꯆꯠꯂꯦ ꯑꯗꯨꯁꯨ ꯑꯗꯨꯗꯁꯨ ꯑꯃꯨꯛ ꯁꯤꯜꯚꯔ ꯀꯥꯞ ꯑꯃꯨꯛ ꯊꯣꯡꯉꯦ
ꯑꯥ
ꯑꯗꯨꯝ ꯊꯣꯡꯉꯀꯥꯟꯗ ꯉꯥꯗꯤ ꯌꯥꯝ ꯑꯣꯠꯄꯤꯗꯕ ꯑꯗꯨ ꯑꯣꯏꯇꯥꯔꯗꯤ ꯑꯗꯨꯝ ꯐꯖꯅ ꯃꯄꯣꯞꯇꯨ ꯂꯩꯔꯀꯥꯟꯗ ꯍꯥꯎꯋꯤꯗꯅ
ꯑꯥ ꯑꯗꯣ ꯑꯃ ꯍꯥꯏꯗꯤ ꯈꯥꯕꯩ ꯑꯁꯥꯡꯕ ꯑꯃ ꯑꯣꯏꯅ ꯄꯥꯏꯅꯕꯗꯣ ꯑꯃ ꯌꯥꯝꯅ ꯄꯥꯛꯄ ꯅꯠꯇꯕ ꯑꯗꯨꯝ ꯆꯥꯛꯀ ꯊꯤꯅꯕꯩꯗꯣ
ꯍꯣꯏ ꯍꯣꯏ
ꯃꯃꯤꯡ ꯀꯩ ꯍꯥꯏꯕꯅꯣ ꯑꯗꯨꯕꯣ
ꯆꯥꯛ ꯊꯤ ꯈꯥꯕꯩ ꯍꯥꯏꯌꯦ ꯑꯗꯣ
ꯑꯣ ꯑꯩꯅ ꯊꯥꯏꯅ ꯇꯥꯕꯗ ꯁꯥꯅꯥꯕꯤ ꯍꯥꯏꯕ꯭ꯔꯥ ꯀꯩꯅꯣ ꯍꯣꯏ ꯍꯣꯏ ꯀꯣꯟꯕ ꯑꯝꯇ ꯌꯥꯎꯗꯕꯤꯗꯣ ꯆꯞ ꯊꯤꯡꯕꯗꯣ
ꯑꯗꯨꯗꯤ ꯑꯗꯨ ꯆꯥꯛꯊꯤ ꯈꯥꯕꯩ ꯍꯥꯏꯌꯦ ꯑꯈꯣꯏꯗꯤ ꯑꯗꯨ ꯃꯃꯤꯡ ꯆꯞ ꯆꯥꯕꯤ ꯀꯩ ꯀꯧꯒꯦꯗꯤ ꯈꯪꯗꯦ
ꯑꯥ ꯑꯗꯨꯅ ꯇꯧꯔꯒ ꯑꯣꯜꯂꯗꯤ ꯀꯌꯥ ꯇꯣꯏꯗꯕꯅ
ꯎꯝ ꯇꯣꯏꯗꯥꯕꯅꯦ ꯑꯗꯨ ꯀꯥꯟꯗ ꯂꯩꯔꯣ ꯑꯗꯨꯒꯨꯝꯕ ꯀꯩꯅꯣꯒꯤꯗ ꯂꯩꯗꯨꯗꯤ ꯎꯅ ꯁꯥꯕ ꯑꯗꯒꯤ ꯑꯇꯣꯞꯄ
ꯑꯥ
ꯃꯈꯜ ꯈꯔ ꯂꯩꯗꯅ ꯑꯗꯨꯃꯥꯏꯅ ꯇꯧꯕ
ꯍꯣꯏ
ꯑꯗꯨꯅ ꯊꯣꯡ ꯃꯤ ꯀꯩꯅꯣ ꯄꯤꯛꯅꯤꯛ ꯆꯠꯄꯗꯒ ꯃꯤ ꯈꯥꯕꯩ ꯄꯨꯔꯛꯇ꯭ꯔꯗꯤ
ꯄꯨꯔꯛꯇꯦ ꯁꯤꯡꯅ ꯃꯣꯏꯗ ꯍꯦꯛꯇ ꯑꯣꯠꯂꯤꯗꯨꯅꯦ
ꯊꯣꯡꯏꯗꯨꯅꯤ ꯁꯤꯡꯅ ꯑꯣꯠꯂꯤꯗꯨꯅꯦ ꯌꯦꯉꯣ
ꯑꯧ ꯑꯗꯨꯅꯗꯤ ꯅꯨꯡꯉꯥꯏꯔꯝꯗꯣꯏꯖꯅꯤ ꯑꯃꯔꯣꯝꯗꯗꯤ ꯑꯗꯨ ꯀꯣꯠꯄꯗꯤ ꯅꯨꯡꯉꯥꯏꯔꯣꯏꯌꯦ
ꯍꯣꯏ ꯀꯣꯠꯄꯕꯨꯗꯤ ꯅꯨꯡꯉꯥꯏꯔꯣꯏ ꯑꯣꯠꯄꯗꯨꯒꯤ ꯋꯥꯅꯤ ꯀꯣꯠꯄꯗꯤ ꯅꯨꯡꯉꯥꯏꯔꯣꯏ
ꯑꯥ ꯑꯗꯨ ꯅꯪ ꯑꯩ ꯍꯧꯖꯤꯛ ꯄꯩꯈꯥꯥꯁ ꯂꯣꯏꯔꯕꯅꯤꯅ ꯊꯕꯛ ꯑꯝꯇ ꯂꯩꯇ꯭ꯔꯦ
ꯎꯝ ꯂꯩꯇ꯭ꯔꯦ ꯂꯩꯇ꯭ꯔꯦ ꯅꯨꯡꯉꯥꯏꯖꯔꯤꯅꯤ ꯑꯩꯈꯣꯏ
ꯑꯣ ꯂꯥꯏꯔꯤꯛ ꯈꯔ ꯄꯥꯕꯤꯒꯦꯔꯥ ꯇꯥꯏ ꯑꯗꯨꯒ ꯑꯩꯅ ꯑꯦꯛꯖꯥꯝ ꯊꯥꯗꯣꯔꯕ ꯅꯪꯒꯤꯗꯣ
ꯑꯗꯨ ꯀꯅꯥꯝꯇꯅ ꯈꯪꯉꯣꯏ ꯑꯣꯖꯥꯅ ꯈꯪꯒꯗꯕ ꯅꯠ ꯇꯦ ꯊꯥꯕꯤꯒꯦꯁꯨ ꯌꯥꯏ ꯑꯗꯣ ꯅꯪ ꯍꯟꯗꯛꯀꯤ ꯅꯣꯏꯒꯤ ꯄ꯭ꯔꯣꯖꯦꯛ ꯁꯥꯕꯗꯨꯗꯤ ꯅꯪꯗꯤ ꯐꯖꯅ ꯇꯧꯒꯤꯕ꯭ꯔꯥ ꯅꯨꯡꯉꯥꯏꯕ꯭ꯔꯥ
ꯑꯗꯨꯝ ꯑꯗꯨꯝ ꯂꯣꯏꯒꯔꯦꯗ ꯈꯪꯗꯦ
ꯀꯣꯏꯁꯟꯒ ꯌꯥꯝ ꯍꯪꯉꯛꯇ꯭ꯔꯥꯕ ꯅꯪꯉꯣꯟꯗꯗꯤ
ꯍꯪꯉꯛꯇꯦ ꯀꯩꯁꯨ ꯍꯣꯏ ꯍꯉꯛꯑꯁꯨ ꯑꯈꯪꯕꯅ ꯈꯨꯝꯃꯦ ꯈꯪꯗꯕꯅ ꯈꯨꯝꯗ꯭ꯔꯦ
ꯎꯝ ꯍꯣꯏ ꯀꯩꯕꯨꯗꯤ ꯇꯧꯔꯨꯅ ꯅꯠꯇ꯭ꯔꯥ
ꯀꯕꯨꯗꯤ ꯇꯧꯔꯅꯤ ꯂꯥꯁꯇꯨꯗꯕꯨ ꯃꯣꯏꯅ ꯌꯥꯝ ꯊꯤꯅ ꯉꯥꯡꯕꯁꯨ ꯌꯥꯗꯕꯒꯨꯝ ꯇꯧ ꯍꯥꯏꯗꯤ ꯁꯦꯝꯗꯣꯛꯐꯝꯗꯣ ꯂꯩꯇ꯭ꯔꯦꯗꯅ ꯂꯣꯏꯔꯕꯅꯤꯅ ꯑꯗꯨꯗꯨꯅ ꯎꯝ ꯉꯥꯡꯗ꯭ꯔꯦ ꯀꯩꯁꯨ
ꯎꯝ ꯑꯗꯨ ꯐꯖꯅꯗꯤ ꯁꯦꯝꯗ꯭ꯔꯣ ꯅꯪ
ꯁꯦꯃꯤꯗ ꯑꯗꯨꯝ
ꯎꯝ
ꯐꯖꯅꯗꯤ ꯁꯦꯝꯕ ꯍꯥꯏꯁꯦ ꯑꯣꯖꯥ ꯇꯥꯟꯅꯔꯒ ꯁꯦꯝꯕꯅꯤꯅ ꯑꯗꯨꯝ ꯀꯩꯝ ꯇꯧꯗꯦꯕ
ꯑꯥ ꯑꯩ ꯅꯨꯄꯥꯒ ꯅꯪꯒ ꯃꯥꯟꯅꯗꯕ꯭ꯔ ꯒ꯭ꯔꯣꯄ
ꯃꯥꯟꯅꯗꯦ ꯅꯪꯒꯤ ꯅꯨꯄꯥꯗꯤꯅꯦ ꯃꯣꯏꯒꯤ ꯑꯥ ꯑꯩꯒ ꯃꯤꯡ ꯃꯥꯟꯅꯕꯤꯗꯣ
ꯅꯪꯒꯤ ꯅꯃꯥꯟꯅꯕꯤ ꯑꯩ ꯈꯪꯉꯦ ꯑꯗꯨꯖꯨ ꯈꯪꯉꯦ
ꯑꯗꯨꯗꯨꯒꯤ ꯃꯃꯥꯟꯅ ꯑꯗꯨꯗꯨꯒꯤ ꯔꯨꯝꯃꯦꯠꯇꯣ
ꯑꯥ
ꯑꯗꯨꯒꯥ ꯑꯣꯖꯥ ꯄꯨꯂꯤꯗꯨꯟ
ꯅꯕꯥꯏꯅꯤꯖꯨ ꯄꯨꯟꯗꯗꯥꯏꯅꯦ ꯑꯃꯨꯛ
ꯄꯨꯟꯗꯦ ꯑꯩꯒꯤꯅ ꯇꯣꯡꯉꯥꯜꯂꯦ
ꯀꯩꯒꯤꯅꯣ ꯍꯥꯏꯗꯤ ꯀꯃꯥꯏꯅ ꯇꯧꯔꯒ ꯈꯥꯏꯗꯣꯛꯈ꯭ꯔꯤꯅꯣꯕ ꯑꯗꯨ
ꯃꯣꯏꯖꯦ ꯑꯩꯈꯣꯏꯅ ꯑꯄꯥꯝꯕ ꯑꯣꯖꯥ ꯈꯔ ꯑꯍꯨꯝ ꯑꯍꯨꯝ ꯀꯩꯅꯣ ꯈꯜꯍꯜꯂꯦꯕꯀꯣ
ꯑꯥ
ꯈꯜꯍꯜꯂꯀꯥꯟꯗ ꯃꯥ ꯈ꯭ꯋꯥꯏ ꯋꯥꯡꯕꯗꯣ ꯑꯗꯨꯗꯨꯅ ꯑꯣꯖꯥ ꯍꯥꯏꯗꯤ ꯎꯝ ꯎꯝ ꯑꯣꯖꯥ ꯑꯍꯨꯝꯗꯨꯒꯤ ꯃꯅꯨꯡꯗ ꯈ꯭ꯋꯥꯏ ꯑꯄꯥꯝꯕ ꯑꯍꯥꯟꯕꯗ ꯈꯟꯕ ꯑꯣꯖꯥꯗꯣ
ꯑꯥ
ꯑꯍꯥꯟꯕꯗ ꯈꯜꯂꯛꯄ ꯑꯣꯖꯥꯁꯤꯡꯗꯨꯗ ꯑꯃꯨꯛ ꯃꯥꯛ ꯑꯋꯥꯡꯕꯗꯣ ꯑꯃꯨꯛ ꯌꯦꯡꯉꯀꯥꯟꯗ ꯃꯥ ꯑꯋꯥꯡ ꯑꯋꯥꯡꯕꯗꯣ ꯑꯍꯥꯟꯕ ꯈꯟꯕ ꯑꯣꯖꯥꯗꯨꯗ ꯆꯠꯍꯟꯒꯤꯕ
ꯑꯥ
ꯑꯗꯨꯗꯨꯒꯤ
ꯑꯗꯨꯏꯒꯤ ꯑꯗꯣꯕ ꯀꯅꯥꯅ ꯅꯣ ꯃꯥꯛ ꯍꯦꯟꯅ ꯋꯥꯡꯉꯤꯁꯦ ꯅꯣꯏ ꯑꯍꯨꯝꯗ ꯑꯗꯨꯗꯤ
ꯎꯝ ꯀꯩꯅꯣꯒꯗꯤ ꯑꯩꯒ ꯃꯤꯡ ꯃꯥꯟꯅꯕꯗꯨꯒꯤ ꯔꯨꯝꯃꯦꯠꯇꯨꯗꯤ ꯃꯥꯗꯤ ꯇꯣꯉꯥꯟꯅ ꯈꯟꯕꯅꯦꯕꯀꯣ
ꯑꯥ
ꯑꯗꯨꯒ ꯑꯩꯒ ꯃꯤꯡ ꯃꯥꯟꯅꯕꯗꯨꯅ ꯑꯈꯣꯏꯕꯥꯅꯤ ꯈꯟꯃꯤꯟꯅꯕꯅꯦ ꯑꯗꯨ ꯃꯥꯅ ꯃꯥꯅ ꯃꯥꯛ ꯍꯦꯟꯕꯅꯦ ꯑꯩꯉꯣꯟꯗꯒꯤ ꯑꯩ ꯑꯦꯛꯖꯥꯝꯗ ꯂꯥꯁ ꯕꯦꯟꯁꯇ ꯐꯝꯃꯦꯕꯀꯣ
ꯎꯝ
ꯂꯥꯁ ꯕꯦꯟꯁꯇ ꯏꯇꯣꯟꯗ ꯐꯝꯕ ꯍꯥꯏꯇꯥꯔꯦ ꯑꯗꯨꯀꯥꯟꯗ ꯑꯩꯈꯣꯏ ꯑꯩꯈꯣꯏꯒꯤ ꯇꯥꯃꯤꯟꯅꯕꯗ ꯑꯗꯨꯝ ꯍꯥꯏꯗꯤ ꯄꯨꯟꯅ ꯄꯨꯟꯅ ꯑꯗꯨꯝ ꯃꯥꯟꯅ ꯃꯥꯟꯅꯕ ꯐꯝꯃꯤꯟꯅꯩꯗꯅ ꯑꯅꯤ ꯑꯅꯤ
ꯑꯥ
ꯑꯗꯨꯗ ꯑꯩꯗꯤ ꯏꯇꯣꯠꯅ ꯐꯝꯕ ꯑꯗꯨꯗꯒꯤ ꯁꯤꯟꯕꯝꯗꯣ ꯂꯩꯇꯕ ꯏꯇꯣꯟꯅ ꯐꯝꯃꯦ ꯑꯩ ꯃꯃꯥꯡꯗꯅꯅꯦ
ꯎꯝ
ꯗꯦꯕꯦꯗꯣ ꯈꯪꯉꯤꯅ
ꯈꯪꯉꯦ ꯈꯪꯉꯦ
ꯑ ꯑꯗꯨꯗꯣ ꯐꯝꯃꯦ ꯑꯗꯨꯗꯨꯒ ꯗꯦꯕꯦꯗꯨꯖꯨ ꯎꯝ ꯑꯅꯤ ꯐꯝꯕ ꯌꯥꯎꯋꯦ ꯃꯇꯣꯟꯗ ꯐꯝꯕ ꯌꯥꯎꯋꯦꯕ ꯃꯥꯅ ꯃꯥꯅ ꯃꯥꯗꯤ ꯑꯅꯝꯕꯅ ꯑꯅꯤ ꯐꯝ ꯄꯅꯦꯕꯀꯣ ꯑꯩꯗꯤ ꯍꯦꯛ ꯐꯥꯔꯁ ꯁꯦꯝꯗꯒꯤ ꯏꯇꯣꯟꯗꯅꯦ ꯐꯝꯃꯩꯁꯦ ꯈꯪꯕ꯭ꯔꯥ ꯃꯥꯏ ꯃꯇꯨꯡꯗꯨꯗ ꯏꯇꯣꯟꯗ ꯑꯩꯒꯤ ꯖꯨꯔꯥ ꯁꯥꯅꯕ ꯂꯩꯇꯕ
ꯑꯁ ꯂꯣꯏꯔ‌ꯦꯍꯦ ꯅꯪ ꯑꯗꯣ ꯅꯪ ꯑꯐꯥꯎꯒꯗꯤ ꯁꯥ ꯌꯥꯏ ꯄꯣꯠꯅꯤ ꯅꯪꯅ ꯂꯥꯏꯔꯤꯛꯀꯖ‌ꯦ ꯅꯥꯟꯅ ꯄꯥꯔ ꯆꯠꯂꯗꯤ
ꯅꯁꯛꯇꯨꯒ ꯌꯥꯔꯤ ꯄꯣꯠꯅꯤ ꯌꯥꯔꯤ ꯄꯣꯠꯅꯤ
ꯁꯥꯅꯤꯡꯉꯦ ꯑꯩꯗꯤ ꯑꯐꯥꯎꯁꯦ ꯌꯥꯝꯅ
ꯁꯥꯗꯣꯛꯑꯣꯗꯅ ꯍꯟꯗꯛꯀꯤ ꯑꯦꯛꯖꯥꯝꯗ
ꯎꯝ ꯌꯥꯔꯦ ꯃꯊꯪꯗ ꯑꯣꯏꯟ ꯇꯧꯔꯒꯦ
ꯀꯔꯤꯒꯤ ꯃꯊꯪꯗ ꯍꯟꯗꯛꯇꯒꯤ ꯇꯧꯍꯦ
ꯑꯗ ꯑꯩ ꯁꯪꯗ꯭ꯔꯦꯕ ꯅꯪꯕꯨ ꯑꯩ ꯁꯪꯗ꯭ꯔꯦ ꯍꯥꯏꯕ ꯑꯩ ꯁꯨꯛꯁꯪ ꯁꯪꯗꯦ ꯍꯥꯏꯕ
ꯃꯇꯝꯗꯣ ꯈꯔ ꯁꯉꯜꯂꯨꯅꯦ ꯅꯪ
ꯐ‌ꯦꯕꯋꯥꯔꯤꯗꯥ ꯇꯧꯕꯥ ꯄꯔ‌ꯦꯛ ꯇꯤꯀꯦꯜꯗꯣ ꯉꯔꯥꯡ ꯅꯥꯍꯟ ꯈꯣꯠꯂꯨꯏꯅꯤꯀꯣ ꯑꯣꯖꯥꯅ ꯁꯤꯕꯨ ꯀꯔꯝ ꯀꯥꯟ ꯇꯧꯒꯤꯝꯅꯣ ꯍꯪꯉꯑꯒ ꯆꯤꯟꯖ‌ꯦ ꯍꯥꯡꯇꯣꯛ ꯉꯝꯗꯔꯤꯅꯤ
ꯍꯦꯟꯃꯟꯗ꯭ꯔꯣ ꯅꯥ ꯑꯗꯨꯗꯤ
ꯑꯗꯨꯅꯦ ꯑꯩ ꯐꯦꯕꯋꯥꯔꯤ ꯇꯧꯔꯤꯗꯣ ꯉꯔꯥꯡ ꯖꯨꯟ ꯊꯥꯔꯇꯤꯗ ꯑꯩꯅ ꯈꯣꯠꯄꯅꯦ ꯑꯩꯅ
ꯀꯔꯤꯒꯤ
ꯍꯦꯟꯃꯜꯂꯕꯅ‌ꯦ ꯁꯪꯗꯕꯩꯅ‌ꯦ ꯍꯥꯏꯕ ꯅꯪ ꯕꯣ ꯑꯣꯖꯥ ꯗꯨꯖꯨ ꯁꯪꯗꯦ ꯑꯩꯖꯨ ꯁꯪꯗꯦ ꯃꯥꯅꯦ ꯑꯃꯔꯣꯝ ꯈꯇꯪꯅꯦ ꯑꯗꯣ ꯑꯩ ꯁꯪꯗ‌ꯦ ꯋꯥꯔꯧꯒꯅ‌ꯣ
ꯅꯪ ꯅꯪꯖ‌ꯦ ꯁꯪꯗꯕ ꯑꯣ ꯅꯪ ꯁꯪꯗꯕ
ꯐꯣꯟꯕꯨ ꯌꯦꯡꯒꯗ꯭ꯔꯥ
ꯈꯪꯉꯦ ꯈꯪꯉꯦ ꯅꯪꯅ ꯁꯪꯗ꯭ꯔꯤ ꯃꯔꯝꯗꯣ ꯈꯪꯉꯦ ꯃꯔꯝ ꯌꯥꯝ ꯂꯩꯒ꯭ꯔꯦ ꯅꯪ
ꯌꯥꯝ ꯃꯔꯝꯖ‌ꯦ ꯌꯥꯝ ꯂꯩꯒ꯭ꯔꯦ ꯑꯗꯨꯝ ꯑꯣꯠꯂꯒ ꯂꯩꯔꯦ ꯑꯩꯖꯨ ꯈꯥꯕꯩꯖ‌ꯦ ꯅꯪꯒ ꯋꯥꯔꯤ ꯁꯅꯥ ꯁꯅꯥꯅ
ꯑꯣ ꯌꯥꯝ ꯑꯣꯠꯂꯨꯅ‌ꯣ ꯇꯣꯏꯅꯤꯅꯦ ꯅꯪꯕ‌ꯣ
ꯌꯦꯟꯅꯦ ꯑꯗꯨꯕꯨꯗꯤ ꯑꯗꯣ ꯍꯣꯏ ꯌꯦꯟ ꯑꯣꯏꯔꯖꯨ ꯌꯥꯝ ꯃ‌ꯣꯠꯃꯜꯂꯗꯤ ꯇꯣꯏꯕꯅꯦ ꯕꯣꯏꯂꯔꯅꯤꯅꯀꯣ
ꯎꯝ ꯀꯩꯀꯩ ꯊꯥꯛꯈ꯭ꯔꯒꯦ
ꯑꯗꯨ ꯑꯥ ꯌꯦꯟ ꯍꯥꯞꯆꯟꯒ꯭ꯔꯦ ꯑꯗꯨꯒ ꯌꯦꯟ ꯍꯥꯞꯆꯜꯂꯒ ꯑꯗꯨꯝ ꯃꯍꯤ ꯀꯉꯛꯄ ꯉꯥꯏ
ꯎꯝ ꯊꯨꯝ ꯊꯥꯛꯈ꯭ꯔꯕ‌ꯣ
ꯊꯥꯛꯇ꯭ꯔꯤ ꯊꯨꯝ ꯊꯨꯝꯍꯥꯟ ꯊꯥꯛꯅꯕ꯭ꯔꯥ ꯑꯩꯗꯤ ꯂꯣꯏꯔꯛꯄꯗ ꯍꯦꯛꯇ ꯊꯥꯛꯑꯦ ꯊꯨꯝꯖ‌ꯦ ꯔꯥꯎꯟ ꯑꯃꯗꯤ ꯊꯥꯛ ꯌꯥꯔꯕꯅ‌ꯦ ꯅꯪ ꯍꯥꯏꯒꯨꯝꯗꯅ ꯑꯧ
ꯆꯠꯂꯣ ꯑꯗꯨꯗꯨꯀꯥꯟꯗ ꯑꯗꯨꯝ ꯃꯍꯤꯗꯣ ꯀꯪꯍꯜꯂꯣꯕ ꯑꯗꯨꯅ ꯃꯁꯥꯗ ꯆꯪꯕꯅꯦꯕ ꯊꯨꯝꯗꯣ
ꯍꯩꯃꯥ ꯑꯩ ꯑꯗꯨ ꯕꯥꯞ ꯑꯣꯏꯍꯧꯗ꯭ꯔꯦ ꯑꯩ ꯑꯝꯇ ꯇꯧꯒꯤꯒꯦ ꯎꯝ ꯎ ꯃꯣꯔꯣꯛ ꯁꯤꯖꯨꯅꯦ ꯑꯃꯈꯛꯇꯪ ꯊꯥꯛꯀꯦ ꯇꯧꯕꯅꯦ ꯍꯣꯔꯦꯟ ꯁꯥꯔꯣꯏꯗ꯭ꯔꯥ ꯈꯪꯗꯦ
ꯑꯃꯥ ꯈꯛꯇꯪ
ꯑꯃꯥ ꯈꯛꯇꯪ ꯊꯥꯛꯀꯦ ꯇꯧꯕꯅꯦ ꯑꯗꯨꯒ ꯍꯣꯔꯦꯟ ꯀꯥꯂ‌ꯦꯖꯥꯝ ꯃꯦꯠꯄꯗ ꯑꯣꯏ ꯁꯥꯍꯜꯂꯒꯦꯅ
ꯎꯝ ꯌꯥꯏ ꯌꯥꯏ ꯑꯗꯨꯖꯨ ꯌꯥꯏ ꯀꯩꯁꯨ ꯀꯥꯏꯗꯦ ꯌꯥꯅꯤꯝ ꯑꯅꯤꯃꯛ ꯁꯥꯔꯀꯥꯟꯗ ꯄꯨꯂꯞ ꯆꯥ ꯌꯥꯔꯣꯏꯗꯣꯏ ꯁꯔꯨꯛ ꯑꯃꯥ ꯁꯥꯍꯜꯂ ꯑꯃꯥ
ꯎꯝ ꯈꯣꯏ ꯃ‌ꯣꯔꯣꯛ ꯑꯁꯨꯕꯖꯨ ꯂꯩꯔꯝꯗꯣꯏ ꯃꯥꯟꯗ꯭ꯔꯦ ꯂꯩꯇ꯭ꯔꯦ ꯑꯩꯗꯤꯕ ꯉꯥꯛꯇꯪ ꯈꯣꯏ ꯃꯤ ꯑꯈꯣꯏ ꯑꯈꯣꯏ ꯀꯥ ꯃꯤ ꯑꯍꯨꯝ ꯂꯩꯌꯦꯕ ꯑꯗꯨ ꯊꯪꯅꯕꯗꯩ ꯑꯃꯥꯒ ꯑꯩꯈꯣꯏ ꯃꯔꯤ ꯆꯥꯃꯤꯟꯅꯕ ꯅꯨꯡꯇꯤꯒꯤ
ꯎꯝ ꯅꯣꯏ ꯀꯥ ꯑ‌ꯣ ꯃꯤ ꯑꯍꯨꯝ ꯂꯩꯕ
ꯑ ꯈꯣꯏꯗꯤ ꯀꯩꯅꯣ ꯑꯈꯣꯏꯅ ꯂꯩꯔꯤ ꯍꯣꯁꯇꯦꯜ ꯗꯨꯗꯤꯅꯦ ꯀꯥ ꯈꯨꯗꯤꯡꯒꯤ ꯃꯤ ꯑꯍꯨꯝ ꯑꯍꯨꯝ ꯂꯩꯌꯦꯕ ꯍꯥꯟ ꯅꯩꯗꯨꯒ ꯃꯥꯟꯅꯗꯦ ꯁꯤꯅꯕꯨꯗꯤ ꯆꯥꯎꯋꯦ ꯍꯥꯏꯔꯁꯨ ꯑꯗꯨꯨ ꯍꯥꯟꯅ ꯑꯅꯤ ꯂꯩꯕꯗꯨꯅꯗꯤꯅꯦ ꯑꯩꯅ ꯄꯣꯁ ꯇꯥꯅ ꯂꯩꯕꯗꯣ ꯃꯑꯣꯡ ꯇꯥꯅ
ꯍꯣꯏ ꯍꯣꯏ ꯎꯝ
ꯏꯆꯤꯟ ꯏꯅꯥꯎ ꯑꯃꯨꯛ ꯑꯍꯨꯝ ꯑꯣꯏꯕꯒꯤ
ꯀꯥꯆꯤꯟ ꯀꯥꯆꯤꯟ ꯐꯪꯕꯗꯣ ꯑꯣꯏꯌꯦꯕ ꯑꯃꯗꯨꯅ
ꯑꯥ ꯁꯤꯅ ꯑꯃꯨꯛ ꯎꯄꯨ ꯊꯝꯐꯝꯒꯁꯦ ꯈꯤꯇꯪ ꯈꯪꯗꯦ ꯐꯖꯗꯦ ꯑꯗꯩ ꯇꯥꯏꯜꯁꯨ ꯊꯥꯗꯦ ꯑꯥ ꯑꯗꯣ ꯑꯩ ꯍꯣꯔꯦꯟ ꯑꯃꯨꯛ ꯇꯧꯔꯛꯑꯒꯦ
ꯍꯣꯏ ꯍꯣꯏ ꯍꯣꯏ ꯊꯝꯃꯣ ꯊꯝꯃꯣ ꯎꯝ ꯎꯝ ꯎꯝ